ꯑꫭ
ꯍꯜꯂꯣ
ꯇꯔꯣ
ꯍꯜꯂꯣ ꯇꯥꯕ꯭ꯔꯣ
ꯑ ꯍꯣꯏ ꯇꯥꯏꯌꯦ-ꯇꯥꯏꯌꯦ
ꯑꯥ
ꯍꯥꯥ ꯇꯥꯕ꯭ꯔꯣ
ꯑꯣ ꯇꯥꯗ꯭ꯔꯣ
ꯑꯍꯣ ꯍꯦ ꯇꯥꯏ ꯀꯔꯤ ꯏꯖꯥꯡ ꯆꯕ꯭ꯔꫭ ꯆꯔꯕꯣ
ꯆꯥꯗ꯭ꯔꯤꯌꯦ
ꯑꯣ ꯊꯦꯡꯉꯤꯅ
ꯍꯣꯏ ꯊꯦꯡꯉꯦ ꯉꯏꯥꯛ ꯂꯩꯔꯒ ꯆꯅꯤ
ꯌꯨꯝꯗꯔꯣ
ꯍꯣꯏ ꯌꯨꯝꯗꯅꯤ ꯍꯧꯠꯇ꯭ꯔꯤ ꯐꯃꯨꯡ ꯂꯩꯕꯅꯦ
ꯑꯁ ꯅꯨꯉꯥꯏꯌꯦ ꯁꯗꯤ
ꯑꯪ
ꯌꯨꯝꯗ ꯂꯩꯔꯒ ꯍꯧꯖꯤꯛꯐꯥꯎ ꯍꯧꯒꯠꯇ꯭ꯔꯗꯤ ꯅꯣꯏ ꯅꯣꯏ ꯃꯃꯥ ꯌꯥꯝ ꯐꯕ ꯃꯥꯜꯂꯦ
ꯎꯝ ꯎꯝ ꯍꯣꯏꯗꯤ ꯊꯦꯡ-ꯊꯦꯡ ꯇꯨꯝꯕꯅꯤꯅ ꯉꯔꯥꯡꯁꯨ ꯕꯣꯜ ꯌꯥꯎ ꯉꯁꯤꯁꯨ ꯑꯌꯨꯛꯇ ꯕꯣꯜ ꯌꯦꯡꯉꯤꯅ
ꯑꯩꯈꯣꯏ ꯑꯩꯈꯣꯏꯗꯤ ꯊꯦꯡꯅ ꯇꯨꯝꯃ꯭ꯔꯁꯨ ꯌꯨꯝꯗ ꯂꯩꯔꯗꯤ ꯄꯨꯡ ꯃꯉꯥꯒꯨꯝꯕ ꯇꯥꯔꯗꯤ ꯇꯨꯝ-ꯇꯨꯝꯕ ꯅꯨꯡꯉꯥꯏ
ꯅꯣꯏꯗꯤ ꯕꯣꯜ ꯌꯦꯡꯗ꯭ꯔꯣ
ꯑꯩ ꯉꯔꯥꯡꯗꯤ ꯉꯁꯤꯁꯨ ꯌꯦꯡꯗꯦ ꯉꯔꯥꯡꯁꯨ ꯌꯦꯡꯗꯦ
ꯏꯂꯣ ꯌꯦꯡꯅꯔ ꯀꯥꯟꯁꯤꯗ
ꯍꯣꯏ ꯌꯦꯡꯅꯤꯡꯗꯕ ꯍꯥꯏꯕ ꯇꯥꯔꯦ ꯄꯣꯔꯇꯨꯒꯜꯒꯤ ꯃꯤꯁ ꯇꯧꯕꯒꯤ꯫ ꯑꯥꯔꯖꯦꯟꯇꯤꯅꯥꯒꯤꯗꯤ ꯌꯦꯡꯅꯤꯡꯗ꯭ꯔꯦ꯫
ꯄꯣꯔꯇꯨꯒꯜꯅ ꯁꯣꯏ ꯂꯧꯔꯅꯤ ꯍꯟꯗꯛꯀꯤꯁꯤ
ꯂꯧꯔꯦ ꯂꯧꯔꯅꯤ ꯂꯧꯔꯅꯤ ꯅꯪꯁꯨ ꯄꯣꯔꯇꯨꯒꯜ ꯐꯦꯟꯁꯂꯣ꯫
ꯃꯥꯏꯅꯦ
ꯑꯩ ꯑꯩ ꯑꯩꯒ ꯆꯅꯕ ꯐꯪꯕ ꯃꯥꯜꯂꯦ꯫ ꯍꯧꯖꯤꯛꯇꯤ ꯑꯩꯗꯤ ꯄꯣꯔꯇꯨꯒꯜꯒꯤ ꯃꯤ ꯑꯇ ꯂꯩꯇ꯭ꯔꯦ꯫ ꯂꯩꯇꯕ꯭ꯔꯥ ꯍꯥꯏꯅ ꯈꯜꯂꯨꯔꯦ ꯀꯣꯜ ꯇꯧꯕ ꯉꯥꯛ ꯀꯣꯜ ꯇꯧꯕ ꯃꯤꯁꯤꯡꯗꯣ ꯑꯥꯔꯖꯦꯟꯇꯤꯅꯥ ꯐꯦꯟ ꯉꯥꯛꯇ꯫
ꯑꯥ ꯅꯪ ꯅꯦꯗꯔꯃꯦꯜꯗꯣ ꯒꯤ ꯐꯦꯟꯅꯗꯤ ꯑꯌꯥꯝꯕ ꯑꯣꯏꯔꯝꯅꯤꯗ꯫
ꯑꯩ ꯀꯣꯜ ꯇꯧꯕꯁꯤꯡꯗꯤ ꯃꯦꯁꯤꯒꯤ ꯐꯦꯟꯁ ꯌꯥꯝꯃꯤ꯫
ꯑꯥ
ꯎꯝ ꯀꯩꯏꯟꯁꯥꯡ ꯆꯥꯒ ꯎꯝ ꯀꯩ ꯏꯟꯁꯥꯡ ꯆꯥꯒꯗ꯭ꯔ ꯀꯣ ꯈꯪꯕ꯭ꯔꯣ
ꯈꯪꯗꯦ ꯀꯔꯤ ꯏꯟꯖꯥꯡ ꯊꯣꯡꯉꯝꯒꯗ꯭ꯔꯥ ꯍꯥ
ꯑꯣ
ꯅꯣꯏꯗꯤ ꯀꯩꯟꯖꯥꯡ ꯆꯥꯔꯅꯤ ꯍꯥꯥ
ꯑꯩꯔꯣ
ꯑꯥ
ꯑꯩꯗꯤ ꯄꯤꯟꯁ ꯆꯥꯥꯏꯌꯦ꯫ ꯁꯣꯏꯕꯨꯡ ꯁꯣꯏꯕꯨꯡꯁꯨ ꯆꯥꯏ꯫
ꯎꯝ ꯀꯥꯏ ꯂꯩꯕ꯭ꯔꯣ ꯇꯝꯄꯥꯛ ꯂꯩꯕ꯭ꯔꯣ ꯀꯥꯏ ꯂꯩꯕ꯭ꯔꯣ?
ꯑꯍꯣꯏ
ꯇꯝꯄꯥꯛ ꯂꯩꯕ꯭ꯔꯣ ꯀꯥꯏ ꯂꯩꯕ꯭ꯔꯣ?
ꯍꯣꯏ ꯇꯝꯄꯥꯛꯇ꯫
ꯎꯝ ꯍꯥꯟꯅꯒ ꯃꯥꯟꯅꯗ꯭ꯔꯤꯅꯦ ꯇꯝꯄꯥꯛꯇꯨꯁꯨ ꯌꯥꯝ ꯁꯥꯏꯅꯦ
ꯍꯣꯏ ꯁꯥꯏꯌꯦ꯫ ꯌꯨꯝ ꯆꯠꯄ ꯐꯪꯗꯦ꯫
ꯎꯝ ꯌꯨꯝ ꯆꯠꯄ ꯐꯪꯗ꯭ꯔꯕ?
ꯍꯥ ꯗꯤꯁꯦꯝꯕꯔꯗ ꯑꯃꯨꯛ ꯆꯠꯀꯅꯤ꯫
ꯌꯨꯝ ꯆꯠꯄ ꯌꯥꯔꯤꯕ꯭ꯔꯅꯦ ꯍꯧꯖꯤꯛ ꯏꯔꯥꯡꯁꯤꯕꯨ꯫
ꯎꯝ ꯌꯥꯗꯦꯗ꯫ ꯑꯗꯣ ꯉꯁꯤ ꯀꯥꯏ ꯆꯠꯀꯅꯤ ꯅꯪꯗꯤ?
ꯀꯩꯝ ꯆꯠꯂꯣꯏꯗ ꯌꯨꯝ ꯂꯩꯥꯒꯅꯤ꯫
ꯑꯣ
ꯁꯤꯅ ꯑꯍꯥꯟꯕꯅꯤꯅꯦ ꯑꯩ ꯀꯣꯜꯁꯦ꯫
ꯑꯁꯤꯅ ꯍꯥꯟꯕꯔꯣ꯫
ꯍꯣꯏ ꯍꯣꯏ
ꯉꯁꯤꯒꯤ ꯍꯥꯏꯕ꯭ꯔꯣ ꯅꯠꯇ꯭ꯔꯒ ꯑꯍꯥꯟꯕ꯭ꯔꯣ?
ꯉꯁꯤꯒꯤꯅꯦ ꯉꯁꯤ ꯑ ꯍꯥꯏꯗꯤ ꯑꯍꯥꯟꯕꯅꯦ ꯂꯣꯏꯅ ꯉꯁꯤꯅ ꯑꯍꯥꯟꯕ ꯁꯥꯟꯅꯔꯛꯄꯅꯦꯕꯀꯣ꯫
ꯑꯣꯍꯣ ꯅꯪ ꯑ ꯉꯁꯤ ꯍꯧꯖꯤꯛꯅ ꯖꯣꯏꯟ ꯇꯧꯕꯀꯣ꯫
ꯑꯥ ꯍꯧꯖꯤꯛ ꯖꯣꯏꯟ ꯇꯧꯗ ꯉꯥꯏꯔꯤ꯫
ꯑꯗꯣ ꯑꯗꯨ ꯑꯣꯏꯔꯗꯤ ꯑꯩ ꯃꯦꯁꯦꯁ ꯊꯥꯔꯛꯀꯦꯀꯣ꯫
ꯑꯥ ꯍꯧꯖꯤꯛꯔꯕ?
ꯍꯣꯏ
ꯍꯧꯖꯤꯛꯔꯣ?
ꯍꯣꯏ
ꯍꯧꯖꯤꯛ ꯊꯥꯔꯛꯀꯦ ꯍꯥꯏꯕ꯭ꯔꯕ?
ꯍꯣꯏ ꯍꯣꯏ
ꯑꯥ ꯊꯥꯔꯛꯑꯣ ꯊꯥꯔꯑꯣ
ꯅꯪꯒꯤ ꯅꯝꯕꯔꯁꯦ ꯅꯥꯏꯟ ꯊ꯭ꯔꯤ ꯁꯤꯛꯁ ꯁꯤꯛꯁ ꯋꯥꯟ ꯍꯥꯏꯗꯨꯔꯣ?
ꯅꯠꯇꯦ ꯅꯥꯏꯟ ꯑꯩꯠ ꯁꯤꯛꯁ ꯑꯣꯏꯕꯅꯤ꯫
ꯅꯥꯏꯟ ꯑꯩꯠ ꯁꯤꯛꯁ ꯑꯣꯏꯕꯅꯦ꯫
ꯋꯥꯟ ꯐꯥꯏꯚ ꯐꯣꯔ ꯂꯥꯁꯇ ꯋꯥꯟ ꯐꯥꯏꯚ
ꯑꯣ
ꯄꯥꯎ ꯃꯩ ꯍꯥꯏꯗꯨꯔꯣ?
ꯃꯥꯅꯦ
ꯇꯥꯕ꯭ꯔꯣ?
ꯇꯥꯏ ꯇꯥꯏ
ꯐꯥꯏꯚ ꯃꯤꯅꯤꯠꯁ ꯈꯛꯇꯪ ꯉꯥꯏꯔꯤꯅꯦ ꯇꯧꯔꯤꯁꯤ
ꯅꯠꯇꯦ ꯑꯩꯒꯤ ꯆꯦꯠ ꯌꯦꯡꯉꯣ꯫
ꯑꯥ ꯑꯩꯗꯤ ꯑꯗꯨꯗꯤ ꯀꯩꯁꯨ ꯀꯥꯏꯗꯕ꯭ꯔꯥꯅ
ꯑꯣ
ꯌꯥꯝ ꯂꯨꯅꯗꯤ ꯍꯥꯡꯗꯦꯅ ꯑꯩꯁꯨ
ꯍꯣꯏ ꯍꯣꯏ
ꯎꯝ ꯆꯥꯛ ꯆꯥꯔꯣꯏꯗ꯭ꯔꯣ?
ꯆꯥꯅꯤ- ꯆꯥꯅꯤ ꯑꯩꯈꯣꯏꯗꯤ ꯆꯥꯛ ꯊꯦꯡ - ꯊꯦꯡ ꯆꯥꯏ ꯄꯨꯡ ꯑꯅꯤ ꯑꯍꯨꯝ ꯆꯥꯅꯤ꯫
ꯍꯥ
ꯄꯨꯡ ꯑꯅꯤ ꯑꯍꯨꯝꯗ ꯆꯥꯛ ꯆꯥꯏꯌꯦꯕ ꯑꯩꯈꯣꯏꯗꯤ ꯑꯌꯨꯛ꯫
ꯑꯌꯥ ꯁꯤꯗꯤ ꯊꯦꯡꯃꯟꯔꯣ?
ꯍꯣꯏ ꯊꯦꯡ - ꯊꯦꯡ ꯆꯥꯕꯅꯦ ꯍꯥꯏꯗꯤ ꯑꯗꯨꯝ ꯍꯩꯅꯕꯤ ꯑꯣꯏꯈ꯭ꯔꯦ ꯕ꯫ ꯍꯧꯒꯠꯄꯁꯨ ꯊꯦꯡꯅ ꯍꯧꯒꯠꯂꯦꯕ꯫
ꯎꯝ
ꯅꯨꯡꯗꯥꯡꯗꯅ ꯄꯨꯡ ꯇꯔꯥꯗ ꯇꯥꯔꯅꯤ
ꯄꯨꯡ ꯇꯔꯥꯒꯨꯝꯕ
ꯑꯣ ꯅꯨꯡꯗꯥꯡ ꯄꯨꯡ ꯇꯔꯥ ꯄꯨꯡ ꯇꯔꯥ ꯇꯦꯟ ꯊꯥꯔꯇꯤ ꯗꯥꯏꯗ ꯑꯗꯨꯝ ꯆꯥꯅꯤ꯫
ꯑꯣ ꯑꯩꯈꯣꯏ ꯁꯨꯝ ꯀꯩꯅꯣ ꯇꯧꯕ ꯃꯇꯝꯗ ꯆꯥꯛ ꯆꯥꯕ ꯃꯥꯜꯂꯦꯅꯦ ꯑꯩꯁꯦ
ꯑꯩ ꯕꯦꯛꯒ꯭ꯔꯥꯎꯟ ꯅꯣꯏꯁ ꯇꯥꯕ꯭ꯔꯣ?
ꯎꯝ ꯇꯥꯗꯦꯗ ꯏꯒꯣꯗꯤ ꯈꯔ- ꯈꯔ ꯇꯥꯏ꯫
ꯉꯁꯤꯅ ꯑꯍꯥꯟꯕꯅꯤꯅꯦ
ꯑꯣ ꯑꯗꯣ ꯅꯣꯏꯗꯤꯃꯤ ꯀꯌꯥ ꯂꯩꯕ꯭ꯔꯥ ꯍꯧꯖꯤꯛꯇꯤ?
ꯃꯤ ꯃꯉꯥ ꯃꯨꯛ ꯂꯩꯌꯦ꯫
ꯎꯝ
ꯅꯣꯢꯗꯤ?
ꯑꯣ
ꯎꯝ ꯑꯦ ꯅꯃꯛꯥꯛ ꯀ ꯄ꯭ꯔꯣ
ꯃꯀꯩ ꯍꯥꯏꯕ
ꯑ ꯋꯥ ꯊꯤ꯭ꯔꯕꯥ
ꯎꯝ ꯁꯤ ꯌꯥꯝ ꯐꯠꯇꯕꯗꯤ ꯑꯣꯏꯗꯦꯗ ꯑꯗꯨꯝ ꯌꯥꯏꯌꯦ ꯍꯥꯏꯕ ꯇꯥꯔꯒ
ꯄꯣꯟꯁꯤꯦ ꯁꯥꯒꯔꯗꯒꯤꯦ ꯀꯣꯊꯧꯕꯔ
ꯑꯣ ꯐꯣꯟ ꯁꯥꯒꯠꯂꯦ ꯍꯥꯏꯔꯣ
ꯎꯝꯝ
ꯍ ꯑꯩꯁꯨꯇ ꯇꯕꯅꯦ
ꯑꯩꯗꯤ ꯅꯪꯒꯤ ꯀꯩꯅꯣ ꯃꯤꯡꯗꯣ ꯄꯥꯝꯃꯦꯩ ꯍꯥꯏꯅ ꯑꯣꯏꯔꯒ ꯅꯨꯄꯤꯔ ꯍꯥꯏꯅ ꯈꯟꯕ
ꯀꯃꯥꯏꯅ ꯑꯣꯏꯔꯗꯤ ꯀꯔꯤ ꯑꯣꯏꯅꯤ ꯈꯕ ꯈꯪꯗꯕ꯭ꯔꯣ
ꯀꯩ ꯍꯥꯢꯕ
ꯄꯥꯝ ꯃꯥꯏ ꯑꯣꯏꯔꯗꯤ ꯀꯔꯤ ꯑꯣꯏꯅꯤ ꯈꯪꯗꯕ꯭ꯔꯕ
ꯍ ꯍꯥꯏꯕꯤꯔꯦ ꯑꯨꯝꯅꯝ
ꯑꯥ
ꯅꯪ ꯍꯧꯖꯤꯛꯒꯥꯟ ꯀꯖ ꯀꯩꯅꯅ ꯆꯥꯕ
ꯍꯥ
ꯗꯤꯀꯥꯟ ꯆ ꯀ ꯆꯥꯕ ꯍꯥꯕꯥ
ꯇꯥꯖ ꯦꯞꯁꯤꯡꯟ
ꯍꯥꯏꯕꯗꯤ ꯑ ꯅꯪꯁꯤ ꯆꯥꯕꯗꯣ ꯅꯠꯇꯦꯕ ꯍꯥꯏꯕꯗꯤ ꯑꯣ ꯍꯧꯖꯤꯛꯀꯥꯟꯅ ꯍꯥꯏꯕ
ꯍꯧꯖꯤꯛꯀꯥꯟ ꯀꯔꯤ ꯆꯥꯕ꯭ꯔꯕ
ꯍ ꯏꯟꯖꯥꯡꯗꯣ ꯇꯣꯏꯅ ꯆꯥꯕ ꯏꯟꯁꯥꯡ ꯂꯩꯌꯦꯅ
ꯁꯥ
ꯉꯥ ꯍꯥꯏꯔꯣ
ꯁꯥꯅ ꯌꯥꯝ ꯌꯥꯝꯁꯣꯏꯒ
ꯍꯥꯎ ꯄꯁ ꯁꯥꯗ ꯑꯗꯨꯗꯤꯤ ꯌꯥ ꯄꯣꯆꯤꯅꯤ
ꯐꯥꯎꯕ ꯆꯥꯗ꯭ꯔꯗꯤ ꯆꯪꯗꯕ꯭ꯔꯣ ꯍꯥꯏꯁꯦ
ꯌꯥꯗ꯭ꯔꯦ ꯃꯇꯨꯡ ꯑꯃꯅꯤ ꯌꯥꯎꯗ꯭ꯔꯦ
ꯆꯥꯎꯃꯂꯗꯤ ꯐꯠꯇꯕꯅꯤ ꯀꯣ
ꯅꯣꯏꯗꯤ ꯆꯥꯗꯕ꯭ꯔꯥ
ꯑꯩꯗꯤ ꯌꯥꯝ ꯆꯥꯕ ꯑꯣꯏꯗꯣꯏꯅꯦ
ꯍꯨꯝ ꯍꯨꯝ ꯌꯥꯝ ꯆꯥꯕꯗꯤ ꯉꯝꯈꯤꯗ꯭ꯔꯥ ꯍꯥꯏꯗꯤ ꯅꯨꯡꯇꯤꯒꯤ ꯑꯩꯗꯤ ꯄꯨꯡ ꯈꯔꯗ ꯆꯥꯗꯗꯤ ꯆꯥꯛ ꯇꯣꯛ
ꯑꯩꯗꯤ ꯌꯥꯝꯒꯤ ꯅꯠꯇꯦ ꯑꯩꯒꯤꯗꯤ ꯄꯩꯁꯥ ꯋꯥꯠꯄꯩꯒꯦ
ꯍꯟꯇ ꯂꯩꯥꯏꯕꯅꯤꯅ ꯕꯤꯁꯋꯥꯁꯦ ꯇꯧꯗ꯭ꯔꯗꯤ ꯌꯥꯔꯦ
ꯑ ꯑꯗꯨꯗꯤ ꯄꯩꯁꯥ ꯐꯥꯅꯤ ꯃ ꯌꯥꯝ ꯃꯃꯤꯅꯦ
ꯌꯥꯕ
ꯆ ꯐꯅ ꯌꯥꯝꯂꯅꯤꯅꯦ
ꯌꯥꯝ ꯇꯗ ꯀꯣꯂꯦꯖꯒꯤ ꯆꯠꯄꯁꯤꯒ ꯔꯇ ꯐꯔꯤꯀꯔ ꯂꯥꯛꯔꯣ ꯃꯆꯥ ꯍꯥꯏꯗꯣ ꯑꯏꯕꯅꯤꯗ
ꯍꯝ
ꯑꯁ ꯑꯩꯁꯦ ꯍꯧꯖꯤꯛ ꯊꯕꯛ ꯑꯃ ꯄꯥꯡꯦ ꯍꯥꯏꯕ꯭ꯔꯣ
ꯎꯝ
ꯃꯤꯁꯇꯦꯛꯁ ꯇꯧꯕꯀꯣ
ꯎꯝ
ꯑꯗꯨꯒꯤ
ꯍꯧꯖꯤꯛ ꯏꯔꯕ
ꯍꯥꯏꯕꯗꯤ
ꯅꯪ ꯍꯥꯏꯗꯦ ꯀꯩꯅꯣ ꯍꯧꯖꯈꯤꯔꯕ
ꯍ ꯅꯠꯇꯦ ꯅꯠꯇꯦ ꯑꯩ ꯊꯕꯛ ꯍꯧꯖꯤꯛ ꯄꯥꯡꯊꯣꯛꯀꯦ ꯑꯃ ꯈꯟꯕꯨꯀꯣ ꯑꯗꯣ ꯑꯩ ꯀꯩꯅꯣꯃ ꯋꯥ ꯑꯃ ꯉꯥꯡꯕꯗꯣ ꯈꯔ ꯁꯣꯏꯔꯒ ꯉꯥꯡꯕꯀꯣ ꯃꯤ ꯑꯃꯗ
ꯑꯥ ꯁꯤꯅ ꯀ ꯍꯔꯥꯛ ꯁꯨꯔꯒꯦ
ꯅꯠꯇꯦ ꯑꯁꯤꯒꯤ ꯅꯠꯇꯦ
ꯅꯠꯇꯦ ꯅꯪ ꯀꯣꯜ ꯇꯧꯁꯤ ꯀꯌꯥ ꯁꯨꯔꯒꯦ ꯍꯥꯏꯕꯅꯤ
ꯁꯦ ꯍꯂ ꯌꯥꯦ
ꯃꯉꯥꯔꯛꯅꯤꯅ ꯑꯩꯅ ꯇꯧꯗꯣꯏꯁꯤ
ꯌꯥꯝ ꯐꯕ ꯃꯥꯜꯂꯦ
ꯎꯝ